ꯃ ꯉꯁꯤꯡ ꯑꯥꯎ
ꯄꯨꯃꯦꯂꯋꯥꯖ
ꯀꯔꯤꯅꯣ ꯁꯤ ꯇꯧꯗꯣꯏꯕꯣ
ꯕꯤ ꯃꯤꯒꯤꯃꯤ
ꯎꯝ
ꯅꯦꯁꯨ ꯇꯥꯏꯃꯤ
ꯃꯤꯅ
ꯎꯝꯂꯣ
ꯃ ꯁꯣꯟ ꯍ ꯄ ꯁ ꯁꯣꯟ ꯂꯩꯕ ꯅꯨꯡꯉꯅꯣ
ꯆꯨꯑꯣ
ꯂꯩꯕꯤꯔꯝꯃꯤ ꯀꯔꯦꯟꯅꯤ ꯑꯣꯕ
ꯇꯅꯤꯡꯦ
ꯎꯝ ꯆꯥꯛ ꯆꯥꯁꯨ ꯀꯩꯇꯪ ꯆꯥꯔꯒꯦ
ꯍꯣꯏ
ꯎꯝ
ꯁꯈꯔꯤ ꯇ
ꯁꯧꯔꯤ ꯅꯪꯣ
ꯎꯝ
ꯅꯪꯒꯤꯒꯥꯡꯒꯅ ꯃꯅ ꯅꯍꯥꯎꯔꯝꯒꯅꯤꯗ
ꯎꯝ ꯎꯝ ꯖꯗꯦ ꯍꯥꯎꯗ ꯃꯖꯅꯦꯀꯣ
ꯃꯌꯥ ꯊꯥꯡꯒ ꯅꯤꯡ ꯈꯉꯦ ꯑꯃ ꯑꯩꯅꯒꯤꯗꯨꯗꯤ ꯀꯂꯥ ꯍꯥꯏꯕꯗꯒꯤ ꯌꯥꯗ꯭ꯔꯔꯤ ꯌꯥꯗ꯭ꯔꯔꯤ ꯌꯥꯗꯦ ꯌꯥꯗ꯭ꯔꯔꯤ
ꯍꯋꯥꯏꯐꯝꯅꯗꯥ ꯍꯥꯏꯅꯦ ꯅꯪꯕꯌꯥꯝ
ꯂꯇ ꯂ
ꯑꯥꯃꯜꯂꯕ
ꯂ
ꯑꯗꯨ ꯍꯋꯥꯏ ꯊꯣꯡꯃꯤꯗꯤ ꯌꯥꯝ ꯍꯩꯔꯤꯅꯦ
ꯃꯥ
ꯍ ꯍꯋꯥꯏ ꯇ ꯃꯃꯤꯖ ꯍꯩꯌꯦꯕ ꯑꯩꯗꯤ ꯍꯋꯥꯏꯗꯣꯡ ꯑꯗꯨꯝ ꯥꯔꯤ ꯊꯥꯗ꯭ꯔꯅꯤ ꯍꯩꯩꯅ ꯊꯣꯡꯕ ꯏꯇ ꯄꯅꯦ
ꯑꯦ ꯍꯋꯥꯏ ꯄꯥꯟꯕꯥꯝꯕꯗꯗꯤ ꯉꯥꯔꯤ ꯅꯇ꯭ꯔ ꯇ ꯑꯗꯨꯝ ꯍꯥꯞꯀꯗꯕꯅꯤ ꯀꯩꯅꯣ
ꯊꯥꯎ
ꯀꯗ ꯑꯗꯨꯗꯤ ꯎꯝ ꯃꯖꯗ
ꯀꯌꯥꯅꯣ
ꯁꯤ ꯌꯥꯗ ꯑꯗꯨꯝ ꯄꯨꯔꯣꯏ
ꯍꯥꯞꯇꯕ ꯌꯥꯗꯕ ꯀꯥꯝꯕꯗꯗꯤ
ꯀꯩꯕꯨ
ꯀꯥꯝꯕꯁꯤꯗꯤ ꯍꯥꯞꯇꯕ ꯌꯥꯗꯦꯕ
ꯀꯔꯤꯅꯣꯕ
ꯎꯝ
ꯀꯩꯗ ꯍꯥꯡꯇꯕ ꯌꯥꯗꯦꯕꯣ
ꯍꯋꯥꯏ ꯀꯥꯥꯟꯕ ꯇꯗꯤꯅ
ꯎꯝ
ꯊꯥꯎꯔ ꯀ ꯂꯥꯏꯒꯤꯗꯤ ꯍꯥꯞꯇꯕ ꯌꯥꯗꯦꯕ
ꯇꯒꯤ ꯉꯥꯔꯤ ꯑꯗꯨꯝ ꯍꯥꯞꯆꯕ
ꯎꯝ
ꯎꯝ
ꯅꯖ ꯑꯗꯨꯝ ꯍꯥꯂꯗ ꯑ
ꯎꯝ ꯍꯧꯖꯤꯁꯤ ꯋꯥꯄ꯭ꯔ
ꯍꯧꯖꯤꯛꯀꯤꯗꯤ ꯑꯩꯅ ꯉ ꯅꯠꯇ꯭ꯔꯦꯅꯦ ꯍꯥꯥꯞ ꯆ ꯍꯥꯞꯐꯝ ꯈ ꯑꯗꯨ ꯍꯥꯞꯐꯝꯒꯅꯤ ꯍꯧꯖꯤꯛꯗꯤ ꯍ
ꯂꯥꯟꯗ
ꯀꯇꯅ
ꯎꯝ ꯅ ꯀꯥꯏꯁꯨ ꯀꯝꯗꯤꯌꯦ
ꯎ
ꯑꯩ ꯀꯥꯏ ꯁ ꯈꯪꯗꯦ
ꯎ ꯑꯣꯖꯤꯗꯣꯏꯅꯤ
ꯑꯩꯅ ꯀꯃꯗ ꯀꯣꯏ ꯆꯠ
ꯎꯝ
ꯀꯩꯅ ꯃꯁꯨ ꯐꯖꯅ ꯈꯪꯉꯤꯁꯦ ꯃꯥꯅꯦ ꯈꯪꯉꯤ
ꯑꯗꯨꯗ ꯐꯕ
ꯎꯝ ꯑꯄꯥ ꯃꯤꯗꯤ ꯂꯥꯏꯅ ꯄꯥꯝꯃ ꯍꯥꯏꯝꯅꯤ
ꯎ
ꯑꯣ ꯎꯝ ꯍꯚꯣꯏ ꯑꯩꯅ ꯃꯁꯛ ꯁꯨꯕ ꯉꯝꯂꯦ ꯃꯃꯥꯒ ꯑꯣꯏꯣꯏ ꯍꯪ ꯃꯅꯕ꯭ꯔꯥ
ꯀꯔꯤ
ꯀꯒ ꯑꯉꯝꯕꯕꯥꯒꯝ ꯁꯪ ꯃꯥꯟꯅꯕ
ꯂꯗꯦꯕ
ꯀꯝꯃꯥꯏꯅ ꯇꯧ ꯃꯥꯅ
ꯃꯤ ꯄꯤꯑ
ꯎꯝ ꯃꯤꯅꯦꯕꯕ
ꯅꯦꯝꯃꯦ ꯐꯤ ꯈꯔ ꯃꯁꯥ ꯆꯥꯎꯔꯦ
ꯃꯔꯤꯡ ꯀꯩꯁꯨ ꯋꯥꯡꯉꯣꯏ ꯑꯣꯏꯅ ꯑꯗꯨꯗ
ꯎꯝ
ꯃꯔꯤꯡꯗꯣ ꯀꯩꯁꯨ ꯋꯥꯡꯉꯣꯏꯕ ꯑꯗꯨꯗꯤ
ꯔ ꯋꯥꯥꯡꯗꯤ ꯋꯥꯉ ꯏꯅꯦ ꯐ ꯊꯅꯤ
ꯎꯝ
ꯐꯥꯎꯂꯤ ꯐꯥꯎꯂꯤꯅꯉꯗ ꯂꯩꯕꯤ ꯍꯕꯅꯤ
ꯏ ꯃꯅꯨꯡꯗ ꯇꯞꯄꯦ
ꯍꯣꯏ ꯍꯣꯏ ꯍꯣꯏ ꯍꯣꯏ ꯍꯣꯏ
ꯃꯡ ꯈꯜꯂꯉꯥꯏꯖꯦ ꯀꯩ ꯍꯥꯏꯅꯤ
ꯋꯥꯅꯤꯉꯥꯏ ꯀꯩꯅꯣ ꯍꯥꯏꯁꯤꯗꯨ
ꯅꯪꯒꯤ ꯀꯔꯕꯥꯏꯗ ꯂꯩꯒꯦ
ꯑꯩꯣꯏ ꯂꯅꯥ ꯑꯗꯨꯨꯝ ꯏ ꯌꯧꯁꯜꯂ
ꯎꯝ
ꯎꯝ
ꯔꯨꯝꯖꯤꯈꯖꯒ
ꯎꯝ ꯅꯥꯔꯝꯃꯗꯤ ꯅꯥꯒꯤ ꯃꯅꯤꯡꯗ
ꯎꯝ ꯑꯗꯨꯗꯤ ꯑꯩꯁꯨ ꯋꯥꯡꯉꯤꯅꯗꯤ
ꯎꯝ
ꯎꯝ
ꯑꯪ ꯗꯤꯅꯤꯌ ꯗꯈ
ꯎꯝ
ꯅꯣꯏꯅ ꯑꯗꯨꯝ ꯋꯥꯡꯉꯦ ꯋꯥꯉꯉꯣꯅꯦ
ꯀꯥꯏ
ꯋꯥ ꯀꯟꯅ ꯉꯥꯡꯕ ꯌꯥꯗꯕꯔ ꯀꯩꯗꯧꯅꯣ
ꯌꯥꯝ ꯀꯟꯅꯕꯨꯗꯤ ꯉꯥꯡꯗꯕꯩꯅ ꯑꯗꯨꯅꯗꯤ
ꯍꯣꯏ
ꯎꯝ
ꯃꯤ ꯃꯌꯥꯝ ꯂꯩꯌꯦ ꯀꯩꯅꯣ ꯇꯧꯕꯒꯤ ꯋꯥꯔꯤ ꯂꯤꯒꯅꯤ ꯋꯥꯔꯤ ꯇꯥꯕꯒꯤ ꯍꯥꯏꯕ
ꯎꯝ
ꯑꯗꯨꯒ ꯃꯣꯏꯅ ꯂꯥꯡꯉꯤꯗꯨꯗꯤ ꯌꯥꯕ꯭ꯔꯥ
ꯎꯝ ꯑꯩꯅ ꯅꯪꯒ ꯋꯥꯔꯤ ꯁꯥꯟꯅꯕꯒꯤ ꯈꯨꯁꯥꯅꯗꯣ ꯑꯍꯟ ꯃꯌꯥꯝ ꯂꯩꯕꯅ ꯅꯨꯡꯉꯥꯏꯇꯦ
ꯈꯨꯁꯥꯅꯗꯤ ꯆꯨꯝꯅ ꯁꯨꯝ ꯁꯥꯅꯕꯅꯤ ꯀꯩꯅꯣ
ꯆꯨꯝꯅ ꯁꯨꯝ ꯋꯥꯔꯤ ꯁꯅꯕꯅꯤ ꯀꯩꯅꯣ
ꯎꯝ
ꯅꯌꯨꯝ ꯆꯠꯂꯣ
ꯇꯥꯕ꯭ꯔꯣ
ꯅꯌꯨꯝ ꯆꯠꯂꯣ ꯕꯦꯂꯦꯟꯁ ꯍꯥꯞꯅꯦ ꯍꯥꯏꯗꯥꯏꯅꯦ
ꯀꯔꯤ ꯌꯧꯗꯔꯤꯕꯣ ꯍꯨꯝ
ꯎꯝ ꯅꯣꯏ ꯑꯗꯥꯏꯗꯣ ꯍꯪꯉꯣꯏ ꯌꯥꯎ
ꯌꯨꯝ ꯐꯖꯥ ꯂꯩꯔꯥ ꯌꯨꯝꯗ
ꯎꯝ
ꯈꯣꯗꯥꯏ ꯐꯝꯃꯤꯅꯤꯅꯦ
ꯂꯪꯒꯣ ꯄꯥꯏꯔꯒ
ꯎ ꯄꯨꯡꯂꯪꯗ ꯂꯥꯡꯕ ꯉꯝꯕꯅꯤꯅ
ꯉꯝꯅꯤ ꯑꯩ ꯂꯪꯕꯤꯌꯨꯔꯣ
ꯅꯪ ꯂꯡꯒꯦꯀꯣ
ꯍꯥꯎ ꯗꯤꯍꯦꯗꯤ ꯅꯩꯍꯦ ꯄꯣꯏꯌꯦ ꯑꯩꯈꯣꯏ ꯉꯥꯅꯨ ꯂꯥꯕꯗꯨꯔꯣ ꯊꯕꯥꯏ ꯉꯅꯨꯖꯦ ꯑꯝꯇ ꯐꯥ ꯂꯥ ꯂꯥ
ꯂꯥꯎ ꯂꯥꯥꯎ ꯆꯥꯊꯣꯖꯦ
ꯎꯝ ꯑꯗꯨꯅ ꯐꯔꯥꯗ꯭ꯔꯥ
ꯐꯔꯥꯅꯤ
ꯏꯁ ꯀꯩꯗꯧꯏꯕ ꯅꯪꯗꯤ ꯎꯈꯣꯡ ꯀꯣꯟꯗꯅꯒ ꯂꯩꯔꯤ
ꯍꯝ
ꯑꯉꯥꯡꯅ ꯈꯣꯡꯕ ꯅꯨꯒꯜꯂꯕ꯭ꯔꯥ
ꯍꯥ
ꯇꯨ ꯉꯅꯨ ꯈꯣꯡꯕ ꯇꯥꯔꯦꯕ ꯌꯥꯗ꯭ꯔꯦꯕ ꯆꯥꯊꯣꯛꯑꯁꯦꯕ
ꯍꯝ
ꯍꯥꯏꯅꯦ ꯇꯥꯏꯌꯦ ꯑꯁꯦꯡꯒꯤ
ꯔꯣꯛꯁꯅꯨ ꯊꯣꯛꯁꯅꯨ ꯑꯗꯨꯝ ꯍꯣꯏꯖꯜꯂꯒꯦ ꯎ
ꯑꯌꯥ ꯆꯥꯊꯣꯛꯑꯁꯦ ꯍꯥꯏꯔꯒ ꯍꯣꯏꯁꯤꯜꯂꯛꯀꯦ ꯍꯥꯏꯌꯦ
ꯆꯠꯊꯣꯛ ꯆꯠꯊꯣꯛ ꯎꯝ ꯑꯦꯟ
ꯎꯝ ꯆꯥꯊꯣꯛꯑꯁꯤ ꯍꯥꯢꯔꯒ ꯍꯣꯏꯁꯤꯜꯂꯛꯏ ꯅꯠꯇꯔꯣ
ꯐꯥꯗ꯭ꯔꯗꯤ ꯀꯃꯥꯏꯅ ꯇꯧꯗꯣꯏꯅꯣ ꯆꯪꯖꯤꯜꯂꯣ
ꯂꯨꯍꯣꯡꯒ
ꯄꯥꯏꯌꯨꯀꯣ
ꯅꯣꯅꯦ
ꯉꯥꯅꯨꯐꯥꯏ
ꯑ
ꯉꯥꯡꯉꯨ ꯑꯗꯨꯝ ꯄꯪꯉꯥꯡꯗ ꯉꯥꯡꯉꯨ ꯂꯦꯞꯄ ꯌꯥꯗꯕꯅꯤꯅ
ꯇꯥꯅꯤꯡꯗꯦ ꯊꯨꯅꯆꯧ
ꯐꯥꯔꯒꯅꯦ ꯎꯞꯁꯜꯂꯒꯔ ꯄꯨꯜꯂꯒꯔ ꯊꯝꯗꯣꯏꯕ ꯈꯪꯉꯥꯕ ꯐꯥꯔꯒ ꯐꯥꯔꯒ ꯀꯩꯅꯣ ꯐꯥꯔꯒ ꯍꯥꯠꯅꯕ ꯑꯣꯅ ꯅꯤꯡꯉꯨꯔꯕꯣ
ꯃꯥꯅꯦ ꯍꯥꯠꯁꯦ ꯌꯥꯗꯔꯝꯅꯤꯅ
ꯀꯔꯤꯅꯣ ꯈꯪꯗꯦꯃꯦ
ꯑꯣ
ꯑꯩꯈꯣꯏ ꯂꯨꯍꯣꯡꯕ ꯑꯃ ꯂꯩ ꯀꯥꯂꯦꯟꯗ
ꯂꯨꯍꯣꯡ ꯍꯥꯏꯕꯁꯨ ꯍꯥꯏꯛꯇ ꯂꯨ ꯎꯏ ꯂꯣꯟ ꯊꯩꯗꯕꯅ ꯃꯑꯣꯡ ꯁꯥꯔꯤꯕ
ꯑꯣ
ꯑꯝꯝꯝ
ꯌꯥꯝ ꯊꯨꯅ ꯆꯥꯎꯅꯤ ꯂꯣꯏꯆꯥꯎꯅꯔꯕꯅꯦ ꯑꯗꯨꯃꯥꯏꯅ ꯈꯪꯕꯔꯥ ꯅꯪ ꯁꯦꯝꯒꯦ ꯁꯦꯝꯃꯣ ꯃꯅꯨꯡ ꯂꯣꯢ ꯆꯪꯒꯔꯦꯅꯦ
ꯃꯅꯨꯡꯗ ꯆꯪꯈ꯭ꯔꯤꯁꯤꯅꯤꯅꯦ ꯃꯅꯨꯡꯗꯥ ꯊꯥꯖꯤꯟꯂ ꯊꯝꯃꯁꯦ ꯌꯥꯔꯣꯏꯌꯦ ꯃꯔ ꯃꯔ ꯃꯔꯨꯝ ꯀꯣꯟ ꯑꯃ ꯂꯩꯔꯤꯅꯦ ꯐꯔꯣꯑꯣ ꯆꯪꯉꯣ ꯐꯔꯣ
ꯎꯝ ꯎꯝ
ꯆꯪꯉꯣ ꯑꯦ ꯊꯤꯒꯗꯕ ꯊꯟꯒꯠꯂꯣꯁꯤꯗ ꯗꯩꯁ ꯆꯦꯛ ꯇꯧꯝ ꯊꯪꯒꯂꯣ ꯑꯁꯝꯗ ꯍꯥꯜꯂꯣ ꯍꯥꯜꯂꯣ
ꯆꯥꯊꯣꯛꯑꯒꯦ ꯍꯥꯏꯕꯅꯤ ꯃꯈꯣꯟ ꯇꯥꯏ ꯍꯥꯏꯕꯅꯤ ꯍꯥ ꯍꯥ ꯂꯥꯎꯔꯦ ꯍꯥꯏꯕꯅꯦ
ꯎꯝ ꯑꯗꯨꯅ ꯐꯔꯗꯔꯥ